ꯍꯜꯂ‌ꯣ
ꯅꯨꯉꯥꯏꯔꯤꯕ꯭ꯔꯣ
ꯅꯨꯡꯉꯥꯏꯔꯤꯌ‌ꯦ
ꯅꯨꯉꯥꯏꯔꯤꯌꯦ ꯑꯩꯁꯨ
ꯀ‌ꯦꯗꯧꯔꯤꯅꯣ
ꯐꯝꯃꯦ ꯀꯩ ꯍ‌ꯦꯟꯖꯥꯡ ꯆꯥꯔꯒꯦ ꯉꯁꯤ
ꯑꯈꯣꯏꯗꯤ ꯀꯥꯡꯁꯣꯏ ꯆꯥꯏꯌꯦ ꯅꯣꯏꯗꯤ
ꯈꯣꯏꯗꯤ ꯎꯇꯤ ꯆꯥꯏꯌ‌ꯦ ꯀꯥꯡꯁꯣꯏ ꯍꯥꯎꯔꯝ ꯒꯅꯤꯀꯣ
ꯍꯥꯎ ꯇꯦꯗ ꯑꯩꯁꯨ ꯎꯇꯤ ꯆꯅꯤꯡꯉꯦ
ꯂꯥꯑꯣ ꯆꯥꯅꯤꯡꯉꯥꯏ
ꯅꯣꯡꯃꯥ ꯀ‌ꯣꯏ ꯀꯣꯏꯕ ꯂꯥꯛꯀꯦ
ꯂꯥꯑꯣ ꯂꯥꯑꯣ ꯁꯥꯗ꯭ꯔꯣ ꯅꯣꯏꯔꯣꯝꯗꯗꯤ
ꯑꯁꯤꯗꯗꯤ ꯌꯥꯝ ꯁꯥꯏꯌꯦ ꯅꯣꯏꯗꯗꯤ
ꯌꯥꯝ ꯁꯥꯏꯌꯦ ꯁꯤꯗꯁꯨ ꯃꯩꯁꯨ ꯂꯥꯛꯇꯦ
ꯅꯨꯉꯥꯏꯔꯤꯕꯣ
ꯑꯥ
ꯅꯨꯉꯥꯏꯔꯤꯕꯣ ꯅꯣꯏꯗꯤ ꯀꯃꯥꯏ ꯀꯃꯥꯏ
ꯁꯥꯃꯟꯕ ꯒꯤ ꯃꯩꯁꯨ ꯂꯥꯛꯇꯦ ꯑꯗꯨꯒꯤ ꯅꯨꯡꯉꯥꯏꯕꯗꯤ ꯅꯨꯡꯉꯥꯏ ꯑꯗꯨ ꯂꯩꯕꯗꯤ ꯅꯨꯡꯉꯥꯏ
ꯅꯨꯡꯉꯥꯏꯕꯗꯤ ꯐꯩ
ꯑꯩꯈꯣꯏꯁꯨ ꯅꯣ ꯍꯧꯖꯤꯛꯇꯤ ꯏꯊꯟꯇꯅꯦꯗ ꯀꯅꯥꯁꯨ ꯂꯩꯇꯦ ꯅꯣꯡꯃ ꯀꯣꯏꯕ ꯆꯠꯁꯦꯅ ꯑꯈꯣꯏꯁꯨ ꯄꯨꯟꯗꯕ ꯀꯨꯏꯔꯦ
ꯆꯠꯁꯦ ꯆꯠꯁꯦ
ꯄꯤꯀꯤꯅꯤꯛ ꯀꯨꯝꯕ
ꯄꯨꯟꯗꯕ ꯀꯨꯏꯔꯦꯀꯣ ꯑꯈꯣꯏꯁꯨ
ꯍꯣꯏ
ꯃꯣꯏꯁꯨ ꯑꯩꯉꯣꯟꯗ ꯍꯥꯏꯌꯦ ꯉꯁꯥꯏꯀꯣ ꯆꯠꯁꯦ ꯍꯥꯏꯔꯒ ꯀꯣꯜ ꯇꯧꯔꯛꯑꯦ ꯃꯣꯏ
ꯆꯠꯁꯦ ꯅꯣꯡꯃ
ꯄꯨꯟꯗꯕ ꯀꯨꯏꯔꯦ
ꯋꯦꯗꯔꯗꯤ ꯅꯨꯡꯉꯥꯏꯕ꯭ꯔꯥ ꯁꯤꯗ
ꯋꯦꯗꯔꯁꯤꯗ ꯅꯨꯉꯥꯏꯇꯦꯗ
ꯀꯝ ꯄ꯭ꯂꯦꯛꯁꯟ ꯅꯨꯡꯉꯥꯏꯕ꯭ꯔꯣ
ꯍꯁ ꯀꯦꯝ ꯀꯝꯄ꯭ꯂꯦꯛꯁꯟꯒꯤꯗꯤ ꯍꯥꯏꯔꯅꯨ
ꯎꯝ ꯃꯨꯕ꯭ꯔꯣ ꯉꯥꯎꯕ꯭ꯔꯣ
ꯑꯩꯁ ꯌꯥꯝꯃꯨꯑꯦ ꯀꯝꯄ꯭ꯂꯦꯛꯁꯟ ꯌꯥꯗ꯭ꯔꯦ ꯁꯤꯗ ꯂꯩꯕꯒꯤ
ꯁꯤꯗꯁꯨ ꯌꯥꯗꯦꯅꯦ ꯀꯝꯄ꯭ꯂꯦꯛꯁꯟ
ꯌꯥꯝ ꯃꯨꯑꯦ ꯁꯤꯗ ꯂꯩꯕꯁꯦ
ꯊꯕꯛꯇꯤ ꯀꯃꯥꯏꯅ ꯇꯧꯋꯦ
ꯊꯕꯛꯁꯨ ꯂꯩꯇꯦꯅꯦꯍꯦ ꯊꯤꯔꯤꯅꯦ ꯑꯗꯨꯁꯨ ꯑꯣꯏꯗ꯭ꯔꯦ
ꯀꯟꯅ ꯊꯤꯔꯗꯤ ꯑꯣꯏꯒꯅꯤꯅꯦ
ꯊꯤꯔꯁꯨ ꯐꯪꯗꯦꯅꯦ ꯀꯣꯜ ꯑꯃꯨꯛ ꯇꯧꯔꯛꯀꯦ ꯍꯥꯏꯔꯒ ꯁꯨꯡꯇꯧ ꯇꯧꯔꯛꯇꯦꯅꯦ
ꯎꯝ
ꯎꯄꯥꯏ ꯂꯩꯇꯦꯅꯦ ꯅꯪꯁꯨ ꯂꯥꯛꯑꯣꯗꯅ ꯁꯤꯗ ꯄꯨꯟꯅ ꯂꯩꯃꯤꯟꯅꯔꯁꯦ
ꯎꯄꯥꯏ ꯂꯩꯇꯦꯅꯦ
ꯎꯄꯥꯏ ꯂꯩꯅꯤꯉꯥꯏ ꯇꯧꯔꯣꯅꯦ
ꯄꯥꯏ ꯂꯩꯇꯣ ꯄꯥꯏ ꯂꯩꯥꯇꯦ ꯎꯝ ꯎꯝ
ꯑꯗꯣ ꯀꯣꯏꯕ ꯆꯠꯂꯨꯁꯦ ꯅꯣꯡꯃ ꯈꯣꯏ ꯄꯨꯜꯂꯒ
ꯎꯝ ꯆꯠꯁꯦ
ꯃꯐꯝ ꯑꯃ ꯀꯩꯀꯩꯅꯣ ꯄꯨꯔꯒ
ꯆꯠꯁꯦ ꯆꯠꯁꯦ ꯎꯝ
ꯅꯣꯏꯒꯤ ꯑꯅꯥꯕ ꯀꯩ ꯀꯩꯅꯣ ꯂꯩꯇꯦꯀꯣ
ꯂꯩꯇꯦ ꯐꯔꯦ
ꯐꯖ ꯐꯖꯅ ꯂꯩꯕꯤꯌꯣ
ꯁꯃꯥꯟꯕꯒꯤ ꯀꯣꯛ ꯆꯤꯛꯑꯦ ꯅꯨꯡꯁꯥ ꯁꯥꯃꯟꯕꯒꯤ ꯀꯣꯛ ꯆꯤꯛꯑꯦ ꯃꯔꯛ ꯃꯔꯛꯇ
ꯎ ꯑꯁꯤꯗꯁꯨ ꯌꯥꯝ ꯁꯥꯏꯌꯦ
ꯁꯣꯏꯗꯅ ꯍꯦꯟ ꯍꯦꯟꯒꯅꯤꯍꯦ ꯁꯥꯕ
ꯈꯪꯗꯦꯗ ꯑꯗꯨꯕꯨꯗꯤ ꯑꯁꯤꯗꯨꯁꯨ ꯌꯥꯝ ꯁꯥꯏꯌꯦ
ꯃꯩ ꯂꯥꯛꯑꯦꯀꯣ
ꯍꯧꯖꯤꯛꯇꯤ ꯑꯍꯣꯏ ꯂꯥꯛꯑꯦꯅꯦ ꯍꯧꯖꯤꯛꯇꯤ
ꯁ꯭ꯋꯥꯏꯗꯗꯤ ꯃꯩꯁꯨ ꯂꯥꯛꯇꯦ ꯑꯗꯨ ꯂꯩꯕꯁꯨ ꯅꯨꯡꯉꯥꯏꯇꯦ
ꯁꯤꯒꯁꯨ ꯅꯨꯡꯉꯥꯏꯇꯦꯅꯦ
ꯀꯩ ꯀꯩ ꯇꯧꯔꯒ ꯂꯩꯕꯣ
ꯑꯁ
ꯐ꯭ꯔꯤꯗꯔꯣ
ꯐ꯭ꯔꯤꯅꯦꯗ ꯁꯨꯝ ꯇꯨꯝꯃꯒ ꯍꯧꯒꯠꯂꯒ ꯆꯥꯛ ꯆꯒ ꯑꯃꯨꯛ ꯇꯨꯝꯕ ꯑꯗꯨꯅꯦꯗꯅ
ꯅꯨꯡꯉꯥꯏꯅꯦ ꯅꯪ ꯄꯨꯟꯁꯤꯁꯦ
ꯅꯨꯡꯉꯥꯏꯇꯦ ꯀꯩ ꯅꯨꯡꯉꯥꯏꯕꯅꯣ
ꯆꯥꯛ ꯆꯥꯔꯦ ꯍꯧꯒꯠꯂꯦ ꯇꯨꯝꯃꯦ ꯅꯨꯡꯉꯥꯏꯗꯅ ꯑꯗꯨꯅ
ꯅꯨꯡꯉꯥꯏꯇꯦꯗ ꯋꯥꯏꯗ ꯑꯗꯨꯝ ꯇꯨꯝꯃꯒ ꯆꯥꯔꯒ ꯂꯩꯕꯁꯨ
ꯑꯃꯨꯛ ꯇꯟꯕꯅꯦꯀꯣ ꯑꯗꯨꯝ ꯆꯥꯔ ꯒ ꯂꯦꯞꯄꯒ ꯇꯨꯝꯃꯒ ꯂꯩꯕ ꯊꯕꯛ ꯇꯧꯅꯤꯡꯉꯥꯏ ꯑꯃꯨꯛ ꯋꯥ
ꯊꯕꯛꯁꯨ ꯇꯧꯗꯦ ꯊꯕꯛꯁꯨ ꯐꯪꯗꯦ ꯊꯤꯔꯁꯨ ꯐꯪꯗꯦꯅꯦ ꯊꯕꯛꯁꯨ ꯀꯩ ꯍꯥꯏꯗꯣꯏꯅꯣ ꯈꯪꯗ꯭ꯔꯦ
ꯂꯩꯒꯅꯤꯗ ꯑꯃꯁꯨ ꯀꯨꯝꯒꯦ ꯍꯥꯏꯕꯅꯤꯀꯣ
ꯍꯥꯥ
ꯑꯃꯁꯨ ꯀꯨꯝꯒꯅꯤ ꯍꯥꯏꯕ ꯅꯠꯇ꯭ꯔꯣ
ꯑꯣ ꯍꯥꯏꯌꯦ
ꯎꯝ ꯎꯝ ꯀꯩꯀꯩ ꯍꯤꯟꯖꯥꯡ ꯆꯥꯔꯦꯕ ꯅꯣꯏꯗꯤ
ꯑꯁ ꯀꯥꯡꯁꯣꯏ ꯈꯛꯇꯅꯦꯗ ꯑꯗꯨꯝ ꯀꯥꯡꯁꯣꯏ ꯈꯛꯇ ꯆꯥꯔꯒ ꯂꯩꯔꯤꯅꯤ
ꯆꯥꯕ꯭ꯔꯣ ꯄꯨꯟꯁꯤꯒꯤ
ꯑꯁ ꯑꯗꯨꯁꯨ ꯌꯥꯎꯋꯤꯅꯦ ꯑꯂꯨ ꯌꯥꯎꯗ꯭ꯔꯗꯤ ꯍꯤꯟꯖꯥꯡ ꯆꯥꯅꯤꯡꯉꯥꯏ ꯂꯩꯇ꯭ꯔꯦ ꯍꯤꯟꯖꯥꯡ ꯑꯍꯥꯎꯕꯁ ꯁꯨ ꯆꯥꯕ ꯐꯪꯗ꯭ꯔꯦ ꯄꯩꯁꯥ ꯊꯣꯛꯇ꯭ꯔꯦꯅꯦ
ꯍꯥꯎ ꯍꯥꯎꯅ ꯆꯥꯎ ꯀꯩꯅꯣ
ꯑꯦ ꯍꯥꯎ ꯍꯥꯎꯅ ꯆꯥꯅꯤꯡꯉꯥꯏ ꯄꯩꯁꯥ ꯊꯣꯛꯇꯦꯅꯦ ꯄꯩꯁꯥ ꯊꯥꯔꯛꯑꯣ
ꯎꯝ
ꯁꯥ ꯈꯔ ꯈꯔ ꯊꯥꯔꯛꯑꯣ
ꯊꯝꯃꯛꯀꯦ ꯊꯝꯃꯛꯀꯦ ꯍꯧꯖꯤꯛꯗꯤ ꯅꯣꯏꯕ꯭ꯔ ꯀꯥꯡꯗ꯭ꯔꯣ ꯅꯪ
ꯑꯁ ꯈꯪꯗ꯭ꯔꯦꯗ
ꯅꯪꯗꯤ ꯑꯗꯨꯝ
ꯅꯣ ꯍꯥ
ꯅꯪꯗꯤ ꯑꯗꯨꯝ ꯅꯣꯏꯌꯦꯕ ꯑꯩꯗꯤ ꯑꯁ ꯊꯕꯛ ꯇꯧꯅꯤ
ꯃꯤꯅꯗꯤ ꯌꯥꯝ ꯀꯪꯉꯦ ꯍꯥꯏꯌꯦ ꯑꯗꯣ ꯑꯩꯒꯤꯗꯤ ꯏꯁꯥꯒꯤꯗꯤ ꯌꯥꯝ ꯅꯣꯏꯌꯦ
ꯈꯡꯗ꯭ꯔꯦ ꯃꯤ ꯑꯃꯅ ꯀꯪꯉꯦ ꯍꯥꯏ ꯃꯤ ꯑꯃꯅ ꯅꯣꯏ ꯍꯥꯏ
ꯅꯣꯏꯔꯝꯃꯅꯤ ꯅꯪ ꯑꯩꯗꯤ ꯁꯨꯛꯅꯣꯏ ꯅꯣꯏꯗꯦꯅꯦ ꯆꯥꯔꯁꯨ ꯊꯛꯑꯁꯨ ꯁꯦꯝ ꯁꯥꯏꯖ
ꯌꯥꯝꯅ ꯌꯥꯝ ꯌꯥꯝ ꯆꯥꯎ ꯆꯥꯛꯇꯣ
ꯌꯥꯝ ꯌꯥꯝ ꯆꯥꯕꯅꯦ ꯅꯣꯏꯔꯛꯇꯦꯅꯦ
ꯌꯥꯝ ꯌꯥꯝ ꯆꯥꯔꯒ ꯂꯩꯊꯣꯛꯑꯣ ꯅꯨꯡꯉꯥꯏꯊꯣꯛꯑꯣ ꯍꯧꯖꯤꯛꯇꯤ ꯀꯩ ꯀꯩ ꯍꯣꯠꯅꯔꯤꯒꯦ
ꯍꯥꯥ
ꯀꯩꯀꯩ ꯍꯣꯠꯅꯔꯤꯒꯦ
ꯐꯝꯃꯦ
ꯅꯊꯟꯇ ꯂꯩꯕ꯭ꯔꯣ
ꯊꯟꯗ ꯂꯩꯌꯦ
ꯅꯨꯡꯉꯥꯏꯕ꯭ꯔꯣ ꯅꯥꯊꯟꯇ ꯂꯩꯕ
ꯍꯣꯏ ꯅꯨꯡꯉꯥꯏꯌꯦ ꯏꯊꯟꯗꯅ ꯅꯪꯗꯤ
ꯈꯣꯏꯗꯤ ꯌꯨꯝ ꯂꯩꯃꯟꯕꯒꯤ ꯋꯥꯔꯦꯅꯦ
ꯑꯩꯗꯤ ꯀꯃꯥꯏ ꯇꯧꯒꯅꯤ ꯑꯗꯨꯗꯤ
ꯅꯪꯗꯤ ꯀꯨꯏꯗ꯭ꯔꯤꯗ ꯑꯩꯗꯤ ꯌꯥꯝ ꯀꯨꯏꯔꯦꯍꯦ ꯌꯨꯝ ꯂꯩꯕ
ꯑꯩꯁꯨ ꯀꯨꯏꯔꯦꯍꯦ
ꯌꯨꯝ ꯂꯩꯕꯅ ꯅꯨꯡꯉꯥꯏꯕꯅꯤꯗ
ꯈꯪꯗ꯭ꯔꯦ ꯌꯨꯝꯗ ꯑꯃꯨꯛ ꯍꯟꯁꯤꯔꯥ ꯁꯤꯗ ꯂꯩꯁꯤꯔꯥ
ꯎꯝ
ꯈꯪꯗ꯭ꯔꯦ ꯈꯪꯗ꯭ꯔꯦ ꯀꯩꯗꯧꯁꯦꯔꯥ
ꯂꯥꯛꯑꯣꯗꯅ ꯐ꯭ꯔꯤ ꯂꯩ ꯐ꯭ꯔꯤꯗ ꯂꯩ ꯑꯗꯨ
ꯈꯪꯇꯔꯦ ꯑꯃꯨꯛ ꯍꯟꯁꯤꯔꯥ ꯁꯤꯗ ꯂꯩꯁꯤꯔꯥ ꯌꯨꯝꯗ ꯂꯩꯔꯁꯨ ꯄꯩꯁꯥ ꯊꯣꯛꯇꯦ ꯀꯃꯥꯏ ꯇꯧꯅꯤ
ꯎꯝ